ꯇꯥꯔꯦ ꯇꯥꯔꯦ
ꯑꯣ ꯇ꯭ꯠꯈꯤꯕ ꯋꯥꯅꯤꯗ
ꯎꯝ ꯎꯝ
ꯃꯥꯁꯦ ꯃꯥꯅ ꯀꯥꯟꯅꯕꯒꯤ ꯆꯥꯡꯁꯦ ꯑꯩꯈꯣꯏꯒꯤ ꯃꯅꯥꯗꯩ ꯍꯧꯔꯦꯕ ꯀꯥꯟꯅꯕꯁꯦ ꯑꯩꯈꯣꯏ ꯑꯁ ꯑꯩꯈꯣꯏꯒꯤ ꯒ꯭ꯔꯤꯟ ꯇꯤꯒꯤ ꯇꯥꯏꯞꯇ ꯑꯃꯨꯛ ꯊꯛ ꯌꯥꯕ ꯃꯅꯥꯁꯤꯅ ꯑꯃꯨꯛ
ꯃꯥꯏ ꯃꯅꯥꯁꯦ
ꯑꯥ ꯑꯗꯨꯗꯩ ꯃꯥꯗꯤ ꯆꯍꯤ ꯆꯍꯤ ꯇꯔꯦꯠ ꯁꯨꯔꯛꯄꯁꯤꯗ ꯑꯩꯈꯣꯏ ꯌꯥꯜꯂꯅꯤꯗꯅ ꯌꯥꯜꯂꯒ ꯑꯩꯈꯣꯏ ꯊꯥꯎ ꯁꯨꯝꯃ ꯌꯣꯟꯈ꯭ꯔ ꯌꯣꯟꯈ꯭ꯔꯦ ꯑꯗꯨ ꯅꯣꯏ ꯌꯥꯜꯂꯣꯏ ꯃꯥ ꯑꯗꯨꯗꯩ ꯊꯥꯅꯔꯔꯣꯏꯕ ꯃꯥꯁꯦ
ꯎꯝ
ꯆꯍꯤ ꯑꯗꯨꯗꯩ ꯍꯧꯒꯠꯂꯛꯄꯅ ꯆꯍꯤ ꯃꯉꯥꯗ ꯑꯃꯨꯛ ꯌꯥꯟ ꯌꯥꯔꯅꯦꯕ
ꯑꯣ ꯌꯥꯟꯈ꯭ꯔ ꯃꯇꯨꯡꯗ ꯃꯥꯒꯤ ꯀꯩꯅꯣ ꯇꯧꯈꯠꯂꯛꯄꯗꯣ
ꯍꯣꯏ
ꯑꯣ
ꯑꯗꯩ ꯑꯗꯨ ꯑꯃꯨꯛ ꯌꯥꯟꯕ ꯂꯣꯏꯔ ꯃꯇꯨꯡꯗ ꯃꯥꯖꯦ ꯑꯃꯨꯛ ꯃꯔꯥꯖꯦ ꯑꯃꯨꯛ ꯐꯨꯛꯑꯒ ꯃꯔꯥꯗꯒꯤ ꯑꯃꯨꯛ ꯊꯥꯎꯖꯨ ꯃꯨꯛ ꯂꯧꯊꯣꯛ ꯌꯥꯏ ꯃꯔꯥꯁꯖꯨ ꯃꯨꯛ ꯇꯥꯟꯗꯣꯏꯅꯦꯕ
ꯎꯝ ꯑꯝꯇ ꯂꯦꯝ ꯊꯥꯗꯦꯅꯦ
ꯑꯝꯇ ꯂꯦꯝ ꯃꯥꯡꯗꯦ ꯃꯔꯥꯕꯣꯛ ꯌꯥꯎꯅ ꯀꯩꯅꯣ ꯇꯧꯕꯤꯅꯦꯕ ꯀꯥꯟꯅꯕꯅꯦꯕ
ꯎꯝ
ꯑꯈꯣꯏꯒꯤ ꯂꯝ ꯑꯔꯦꯝꯕ ꯂꯩꯕ ꯖꯒꯥ ꯂꯩꯗꯅꯀꯣ
ꯑꯥ
ꯑꯗꯨꯒꯨꯝꯕ ꯑꯗꯨꯝ ꯊꯥꯕ ꯌꯥꯏ ꯑꯗꯨ ꯅꯣꯏꯗꯖꯨ ꯌꯨꯝꯗ ꯄꯥꯝꯕꯤ ꯁꯨꯝ ꯌꯥꯡꯈꯩ ꯍꯨꯝꯐꯨꯃꯨꯛ ꯊꯥꯖꯤꯜꯂ ꯊꯝꯕ ꯌꯥꯏꯕ ꯑꯈꯣꯏꯒꯤ ꯁꯝꯕꯟ ꯑꯀꯣꯏꯕ ꯈꯣꯠꯄ ꯂꯩꯗꯅ ꯀꯅꯥ ꯈꯪꯅꯤ ꯆꯍꯤ
ꯃꯥꯒꯤ ꯆꯥꯔꯗꯣ
ꯑ ꯆꯥꯔ ꯏꯪꯉꯧꯔꯣꯛꯇ ꯂꯣꯏ ꯐꯪꯉꯦꯕ ꯍꯧꯖꯤꯛꯁꯦ
ꯑꯣ
ꯏꯉꯧꯔꯣꯛꯇꯩ ꯁꯤꯗ ꯀꯩꯅꯣ ꯍꯣꯏꯗꯅꯦꯃꯤ ꯀꯔꯤ ꯀꯔꯤ ꯑꯥ ꯏꯉꯧꯔꯣꯛꯀꯤꯗ ꯁꯤꯒꯤꯗ ꯑꯗꯨꯝ ꯆꯠꯂꯒ ꯑꯥ ꯔꯕꯤꯒꯤ ꯗꯨꯀꯥꯟ ꯋꯥꯡ ꯑꯣꯄꯣꯖꯤꯠꯇ ꯑꯈꯣꯏꯒꯤ ꯁꯣ ꯃꯤꯟ ꯍꯥꯟꯅ ꯇꯧꯔꯝꯃꯒ ꯇꯣꯛꯈꯤꯕꯝ ꯂꯩꯕꯗꯣ
ꯈꯪꯉꯦ ꯈꯪꯉꯦ
ꯑꯣ ꯑꯗꯨꯒꯤ ꯗꯨꯗ ꯍꯦꯛ ꯑꯍꯥꯟꯕ ꯊꯣꯡꯒꯥꯟ ꯗꯨꯅꯦꯕ
ꯎꯝ
ꯃꯉꯣꯟꯗ ꯍꯥꯏꯔꯒ ꯑꯗꯨꯝ ꯃꯉꯣꯟꯗꯩ ꯆꯥꯔꯖꯤ ꯑꯗꯨꯝ ꯂꯧ ꯌꯥꯔꯦ
ꯑꯣ
ꯑꯗꯨꯝ ꯃꯥꯏ ꯍꯥꯌꯖꯦ ꯄꯥꯟꯕꯤ ꯂꯤꯁꯤꯡ ꯑꯃ ꯂꯧ ꯇꯥꯔꯗꯤ ꯂꯨꯄꯥ ꯁꯤꯛꯁ ꯇꯤ ꯍꯥꯏꯕꯅꯦꯕꯀꯣ ꯑꯗꯨꯒ ꯑꯗꯨꯝ ꯌꯥꯡꯈꯩ ꯆꯥꯝꯃ ꯂꯧꯕꯗꯨꯅ ꯁꯚꯦꯟꯇꯤ ꯁꯚꯦꯟꯇꯤ ꯍꯥꯏꯕꯅꯦꯕ
ꯑꯣ
ꯑꯗꯨꯃꯥꯏ ꯑꯗꯨꯝ ꯄꯥꯝꯕꯤ ꯌꯥꯝꯗ꯭ꯔꯖꯨ ꯄꯥꯝꯕꯤ ꯀꯨꯟ ꯀꯨꯟꯊ꯭ꯔꯥ ꯍꯥꯏꯇꯥꯔꯦꯅꯦ
ꯌꯥꯏ ꯌꯥꯏ
ꯑꯗꯨ ꯊꯥꯔꯒ
ꯆꯍꯤ ꯀꯨꯟ ꯑꯃꯥ ꯀꯨꯟꯊ꯭ꯔꯥꯃꯨꯛ ꯀꯣꯟꯅꯒꯤ ꯋꯥꯅꯤꯀꯣ ꯀꯨꯟꯑꯝ ꯀꯨꯟꯊ꯭ꯔꯥꯏ ꯃꯇꯨꯡꯗꯗꯤ ꯎꯗꯣ ꯍꯥꯏꯗꯤ ꯀꯥꯞ ꯑꯍꯨꯝꯃꯨꯛ ꯀ ꯆꯥꯎꯔꯛꯑꯒꯗꯤ ꯎ ꯑꯝꯗ ꯑꯗꯨꯝ ꯃꯥꯏ ꯊꯥꯎꯒꯤꯗꯨ ꯌꯦꯡꯉꯥ ꯑꯗꯨꯝ ꯂꯥꯛ ꯃꯉꯥ ꯇꯔꯨꯛꯇꯒꯤ ꯃꯈꯥ ꯇꯥꯔꯣꯏꯗꯣꯏꯅꯦꯕ
ꯎꯝ
ꯑꯗꯨꯅ ꯊꯥꯖꯤꯜꯂꯒ ꯊꯝꯒꯤꯕꯩ ꯋꯥꯟꯅꯤꯗ
ꯑꯗꯣ ꯑꯩꯈꯣꯏ ꯃꯅꯤꯄꯨꯔꯗꯗꯤ ꯇꯧꯅꯔꯤ ꯄꯔꯣꯁꯦꯁꯤ ꯍꯧꯖꯤꯛ ꯊꯥꯔꯤ ꯒꯣꯔ ꯍꯥꯏꯖꯦ ꯀꯩꯅꯣ ꯍꯧꯖꯤꯛ ꯊꯥꯅꯔꯤꯖꯦ ꯃꯃꯥꯡꯗ ꯀꯩꯅꯣ ꯇꯧꯅꯗ꯭ꯔꯤ ꯖꯥꯠꯂꯥꯕ
ꯃꯃꯥꯡꯗ ꯑꯝꯇ ꯊꯥꯅꯗ꯭ꯔꯤꯕ ꯃꯃꯥꯡ ꯆꯍꯤ ꯗꯩ ꯊꯥꯅꯕ ꯍꯧꯔꯦꯕ ꯑꯗꯣ ꯃꯔꯨ ꯑꯣꯏꯅ ꯑꯈꯣꯏꯅ ꯗꯔꯀꯥꯔ ꯑꯣꯏꯗꯣꯏꯖꯤ ꯎ ꯁꯤꯠ ꯍꯧꯖꯤꯛꯀꯤꯗꯤ ꯑꯍꯥꯟꯕ ꯂꯣꯏ ꯊꯥꯖꯤꯟꯅꯒꯔꯦꯕ
ꯑꯥ
ꯆꯍꯤ ꯇꯔꯦꯠꯀꯤ ꯃꯇꯨꯡꯗ ꯑꯈꯣꯏꯅ ꯑꯃꯨꯛ ꯇꯧꯔꯛꯇꯣꯏꯖꯦ ꯃꯥꯒꯤ ꯃꯥꯔꯀꯦꯠ ꯁꯤꯅꯦꯕ ꯊꯤꯔꯛꯇꯣꯏꯖꯦ ꯃꯔꯨ ꯑꯣꯏꯔꯤꯖꯦ ꯃꯥꯔꯀꯦꯠ ꯁꯤꯅꯦꯕ ꯎꯗꯣ ꯊꯥꯖꯤꯜꯂ ꯃꯥꯔꯀꯦꯠꯇꯣ ꯐꯪꯗ꯭ꯔꯒꯗꯤ ꯑꯃꯨꯛ ꯀꯥꯟꯅꯔꯣꯏꯗꯣꯏꯅꯦꯕ ꯑꯥꯗ ꯃꯣꯏ ꯍꯥꯏꯁꯖꯦ ꯃꯣꯏꯅ ꯑꯗꯨꯝ ꯂꯧꯅꯤ ꯁꯤꯅꯦꯕ ꯃꯣꯏ ꯂꯧꯅꯤ ꯍꯥꯏꯖꯦ ꯃꯣꯏꯒꯤ ꯑꯥ ꯔꯦꯁꯇꯥꯔ ꯇꯧꯋꯦꯕ ꯃꯣꯏꯒꯤ ꯁꯦꯟꯗꯤꯀꯦꯠ ꯀꯥꯡꯕꯨꯗꯣ ꯂꯨꯄꯥ ꯂꯤꯁꯤꯡ ꯀꯨꯟ ꯃꯉꯥꯅꯦꯅ
ꯏꯟꯇꯔꯅꯦꯁꯅꯦꯜ ꯀꯩꯅꯣꯗ ꯊꯥꯗꯣꯛꯄꯩ ꯋꯥꯅꯤꯗꯣ ꯃꯥꯔꯀꯦꯠꯇ ꯃꯣꯏ ꯅꯣꯏ ꯂꯥꯏꯟ ꯁꯝꯃꯒ ꯅ ꯊꯥꯗꯣꯛꯈꯤꯗꯣꯏꯅꯦꯕ ꯑꯗ ꯃꯣꯏꯒꯤ ꯊꯥꯎ ꯁꯨꯝꯕꯒꯤ ꯃꯦꯆꯤꯟꯁꯦ ꯖꯤꯗ ꯑꯃ ꯈꯤꯜꯂꯅꯤ ꯏꯝꯐꯥꯜꯗ ꯑꯝ ꯈꯤꯜꯂꯅꯤ ꯅ ꯃꯣꯏ ꯀꯟꯅ ꯇꯧꯔꯤꯅ ꯍꯥꯏꯔꯛꯑꯦꯕ
ꯎꯝ ꯑꯩꯈꯣꯏ ꯊꯥꯎ ꯍꯥꯏꯁꯤꯗꯤ ꯑꯩꯈꯣꯏ ꯀꯔꯝꯕ ꯀꯔꯤ ꯊꯥꯎ ꯃꯈꯜ ꯑꯣꯏꯗꯣꯏꯅꯣ
ꯑꯩꯁꯨ ꯑꯥꯌꯨꯕꯦꯗꯤꯛꯀꯤ ꯍꯤꯗꯥꯛ ꯁꯨꯝꯕꯔꯣꯝꯗꯣ ꯂꯣꯏ ꯁꯤꯖꯤꯟꯅꯈꯤꯗꯣꯏ
ꯎꯝ
ꯑꯩꯅ ꯀꯩꯅꯣ ꯌꯦꯡꯒꯤꯖꯤꯅ ꯑꯣꯏ ꯖꯤꯔꯤꯒꯤ ꯊꯥꯒꯠꯂꯛꯄꯗꯣ
ꯎꯝ
ꯑꯗ ꯑꯣ ꯑꯩꯅ ꯑꯒꯣꯔꯁꯦ ꯃꯃꯤꯡꯗꯤ ꯑꯗꯨꯝ ꯇꯥꯔꯒ ꯆꯥꯔꯁꯦ ꯀꯥꯏ ꯐꯪꯒꯦ ꯈꯣꯠꯀꯦꯁꯦ ꯑꯩꯅ ꯈꯪꯗꯕ ꯍꯥꯏꯇꯥꯔꯦꯅꯦ
ꯎꯝ
ꯑꯗꯣ ꯁꯨꯝ ꯍꯪꯅꯔꯀꯥꯟꯗ ꯏꯉꯣꯔꯇ ꯊꯥ ꯂꯩꯔꯝꯕ ꯑꯩ ꯉꯣꯔꯛꯁꯨ ꯃꯇꯝ ꯈꯔꯒꯤ ꯃꯇꯨꯡꯗꯗꯤ ꯑꯗꯨꯏ ꯄꯣꯠꯇꯨꯅ ꯌꯥꯔꯒꯗꯤ ꯄꯩꯁꯥ ꯄꯥꯏꯕ ꯐꯅꯌꯥꯝꯗꯤ ꯊꯣꯛꯂꯛꯑꯅꯤ ꯐꯅꯌꯥꯝ ꯃꯥꯏꯁꯦ ꯃꯤ ꯑꯅꯤ ꯑꯍꯨꯝ ꯈꯛꯇꯅꯤꯗꯣ ꯃꯤ ꯃꯌꯥꯝ ꯊꯥꯅꯗꯦꯕ
ꯐꯅꯗꯦ ꯍꯥꯏꯗꯤꯁꯨ ꯀꯩꯅꯣꯁꯨ ꯑꯣꯏꯔꯤꯃꯤꯅꯅꯦ ꯍꯥꯟꯅ ꯄꯥꯛ ꯇꯧꯅꯗ꯭ꯔꯤꯕꯗ ꯑꯣꯏꯕꯅꯤꯅꯅꯦ ꯈꯪꯕ ꯈꯔꯅ ꯑꯗꯨꯃꯥꯏꯅ ꯇꯧꯔꯒ ꯈꯪꯕꯒꯤ ꯋꯥꯅꯦ ꯐꯅ ꯀꯌꯥꯝ ꯄꯥꯛꯅ ꯈꯪꯅꯔꯝꯒꯔꯣꯏ
ꯑꯗꯨꯗꯩ ꯑꯃꯨꯛ ꯆꯥꯔꯁꯨ ꯇꯥꯡꯕꯅꯤꯅꯅꯦ
ꯎꯝ ꯍꯣꯏ
ꯑꯗꯨꯗ ꯃꯌꯥꯝꯁꯦ ꯑꯃꯨꯛ ꯂꯩꯅꯗꯕꯩ ꯋꯥꯅꯦꯕ ꯍꯥꯏꯗꯤ ꯁꯨꯝ ꯆꯥ ꯑꯝꯗ ꯂꯨꯄꯥ ꯇꯔꯥ ꯀꯨꯟ ꯄꯤꯕ ꯑꯣꯏꯇꯥꯔꯗꯤ ꯃꯤ ꯐꯔꯌꯥꯝ ꯂꯩꯅꯅꯤꯕꯣ
ꯂꯩꯅꯅꯤ ꯂꯩ ꯑꯗꯒꯤ ꯑꯃ ꯑꯗꯨ ꯑꯃꯗꯁꯨ ꯆꯥꯔ ꯇꯥꯡꯕꯩ ꯋꯥꯗꯁꯨ ꯅꯠꯇꯅ ꯃꯥꯒꯤ ꯐꯪꯕꯒꯤ ꯃꯇꯝꯗꯣ ꯍꯥꯏꯗꯤ ꯗꯤ ꯄꯩꯁꯥꯁꯨ ꯀꯨꯏꯅꯒꯤ ꯑꯗꯨ ꯁꯥꯡꯉꯤꯗꯅ
ꯎꯝ
ꯀꯇ ꯈꯟꯖꯜꯂꯨꯗꯕꯅꯦ ꯉꯁꯤꯗ ꯑꯗꯨꯝ ꯊꯥ ꯑꯃ ꯑꯅꯤꯅ ꯐꯪꯕꯅꯦ ꯍꯥꯏꯇꯥꯥꯔꯗꯤ ꯂꯨꯄꯥꯗꯤ ꯍꯨꯝꯝꯗꯥꯕꯨ ꯑꯣꯏꯁꯨ ꯆꯥ ꯆꯥꯝꯃ ꯄꯤꯔꯁꯨ ꯊꯥꯅꯈꯤꯅꯦꯕ ꯑꯃꯨꯛ
ꯎꯝ ꯑꯣ ꯑꯗ ꯍꯥꯏꯕꯋꯅꯦ ꯌꯣꯡꯆꯥꯛ ꯊꯥꯗꯣꯏ ꯁꯔꯨꯛ ꯑꯗꯨ ꯊꯥꯕ ꯑꯣꯏꯗꯤ ꯌꯣꯡꯆꯥꯛꯁꯦ ꯆꯍꯤ ꯑꯍꯨꯝ ꯆꯪꯉꯦꯕ ꯄꯥꯟꯕꯗ
ꯆꯪꯉꯤ ꯆꯪꯉꯤ
ꯑꯗꯣ ꯌꯣꯡꯆꯥꯛ ꯄꯥꯝꯕꯤ ꯑꯃꯗ ꯂꯨꯄꯥ ꯀꯨꯟꯊ꯭ꯔꯥꯅꯦꯕ
ꯎꯝ
ꯑꯗꯨ ꯑꯣꯏꯇꯥꯔꯗꯤ ꯂꯨꯄꯥ ꯀꯨꯟꯊ꯭ꯔꯥ ꯑꯃ ꯍꯥꯞꯤꯜꯂꯛꯑꯣ ꯍꯧꯖꯤꯛꯀꯤꯗꯣ ꯌꯣꯡꯆꯥꯛꯁꯤꯗꯤ ꯑꯩꯈꯣꯏ ꯑꯗꯨꯝ ꯄꯥꯜꯂꯒ ꯆꯥꯅꯤ ꯍꯥꯏꯕꯒꯤ ꯈꯟꯕꯅꯤꯅ ꯑꯗꯨꯝ ꯂꯩꯅꯔ ꯊꯥꯅꯩꯗꯅ ꯑꯗꯨ ꯃꯥꯒꯤ ꯄ꯭ꯔꯣꯐꯤꯠꯇꯨ ꯀꯩꯅꯣ ꯌꯥꯝ ꯂꯩꯇ꯭ꯔꯒꯁꯨ ꯍꯧꯖꯤꯛꯀꯤꯁꯤꯅ ꯑꯃꯨꯛ ꯃꯥꯒꯤ ꯊꯥꯗꯣꯛꯐꯝꯁꯤꯅꯦꯕ ꯃꯔꯨ ꯑꯣꯏꯅ ꯌꯦꯡꯉꯛꯏꯁꯦ
ꯃꯥꯔꯀꯦꯠꯀꯤ
ꯎꯝ
ꯃꯥꯔꯀꯦꯠꯇꯣ ꯑꯩꯈꯣꯏ ꯁꯤꯗ ꯀꯩꯅꯣ ꯑꯣꯏꯅ ꯆꯥꯎꯅ ꯐꯖꯅ ꯂꯩꯕ
ꯎꯝ ꯑꯗꯩ ꯃꯥꯒꯤ ꯐꯦꯛꯇꯔꯤ ꯑꯃ ꯍꯥꯡꯗꯅ ꯃꯅꯤꯄꯨꯔꯗ ꯍꯥꯏꯗꯤ ꯍꯥꯔꯚꯦꯁ ꯇꯧꯕ ꯍꯧꯅꯔꯒ ꯊꯥꯎ ꯄꯨꯊꯣꯛꯅꯔꯦ ꯍꯥꯏꯇꯥꯔꯒꯗꯤ ꯈꯔꯁꯨ ꯊꯥꯖꯗꯧꯕ ꯑꯗꯨꯅ ꯄꯣꯠꯇꯣ ꯑꯝꯇ ꯂꯩꯇ꯭ꯔꯦꯕ
ꯈꯪꯗꯦꯗ ꯊꯕꯛꯇꯤ ꯈꯪꯖꯜꯂꯨꯗꯕꯩ ꯊꯤꯖꯤꯜꯂꯨꯗꯕꯩ ꯋꯥꯅꯤ ꯃꯈꯟ ꯃꯈꯟꯅꯤ ꯇꯧꯔꯤꯁꯦ
ꯍꯤꯡꯒꯣꯔꯣꯛ ꯂꯝꯕꯤꯗꯤ ꯌꯥꯍꯧꯗ꯭ꯔꯦ
ꯉꯥꯎꯅꯕꯤ ꯌꯥꯗ꯭ꯔꯦ
ꯑ ꯅ ꯑꯗ ꯀꯦꯟꯟ ꯆꯗ꯭ꯔꯤꯕ ꯋꯥꯣ
ꯆꯇꯔꯤꯌꯦ
ꯈꯔ ꯍ ꯄꯨꯈ꯭ꯔꯤꯔ ꯂꯝꯕꯤꯗ ꯒ꯭ꯌꯥꯟ ꯃꯦꯟ ꯑꯃ ꯇꯥꯍꯧꯗ꯭ꯔꯦ
ꯀꯥꯏ ꯒꯥꯔꯤ ꯑꯧꯕ ꯉꯥꯛꯇ ꯆꯠꯂꯝꯗ ꯍꯩꯕ꯭ꯔꯥꯒꯨꯝꯕ ꯆꯠꯂꯝꯃꯤ ꯂꯣꯏ ꯀꯨꯊꯈ꯭ꯔꯦꯕ
ꯎꯝ
ꯇꯕꯥ ꯁꯥꯎꯔꯦ ꯂꯝꯕꯤꯒ
ꯈꯣꯡꯁꯥꯡ ꯁꯪꯐꯝ ꯂꯝꯕꯤꯗ ꯍꯦꯟꯈ꯭ꯔꯦ
ꯑꯩꯁ ꯑꯗꯨꯗꯤ ꯌꯥꯝ ꯊꯤ ꯐꯔꯦ ꯍꯥꯏꯋꯦꯒꯤ ꯇꯥꯏꯞ ꯇꯧꯈ꯭ꯔꯦ ꯃꯣꯏꯒ ꯌꯦꯡꯅꯔꯨꯔ
ꯑꯩꯅ ꯑ ꯄꯨꯈ꯭ꯔꯤꯔ ꯂꯝꯕꯤꯔ ꯃꯦꯟꯃꯥꯔ ꯑꯃ ꯇꯥꯍꯧꯗ꯭ꯔꯦ
ꯎꯝ ꯐꯔ ꯃꯅꯦ ꯑꯩꯈꯣꯏ ꯂꯥꯛꯑꯒ ꯀꯩꯅꯣ ꯇꯧꯔ ꯃꯣꯏꯁꯦ
ꯑꯗꯨꯅ ꯍꯥꯏꯁꯤꯦ
ꯅꯣꯡꯒ ꯈꯔ ꯆꯨꯔꯒ ꯑꯗꯒꯤ ꯅꯣꯡꯃ ꯆꯨꯔꯒ ꯑꯩꯈꯣꯏꯒꯤ ꯑꯀꯨꯠ ꯑꯀꯨꯠꯄꯗ ꯁꯨꯝ ꯏꯁꯤꯡ ꯇꯨꯡꯍꯧꯔꯒ ꯑꯩꯗꯤ ꯒꯥꯔꯤꯁꯨ ꯃꯥꯟꯗꯣ ꯑꯆꯧ ꯂꯣꯠ ꯂꯣꯠ ꯍꯥꯞꯆꯤꯜꯂꯒ ꯀꯒꯥꯔꯤ ꯑꯆꯧ ꯑꯝꯇ ꯊꯧꯗꯣꯔꯛꯄꯅꯤꯅ ꯑꯗꯨꯝꯇ ꯇꯧꯔꯤꯅꯤꯅꯦ ꯂꯝꯕꯤꯗꯣ
ꯎꯝ ꯁꯜꯃꯝꯒꯤ ꯂꯧ ꯐꯔ ꯄꯄꯥ ꯂꯧꯗ꯭ꯔꯤꯕꯅꯤ ꯍꯟꯗꯛ ꯅꯣꯡ ꯉꯥꯟ ꯈꯔ ꯆꯨꯕꯗꯣ ꯀꯃꯥꯏꯅ ꯇꯧꯒꯦ ꯅꯣꯏ ꯍꯨꯟꯅꯔꯕꯣ ꯑꯗꯨꯋꯥꯏꯗꯨꯒꯣ
ꯑꯅꯝꯕꯅ ꯂꯣꯏ ꯍꯨꯟꯅꯔꯦ ꯑꯩꯈꯣꯏꯁꯨ ꯍꯌꯦꯡ ꯍꯌꯦꯡ ꯍꯨꯜꯂꯅꯤ ꯑꯁꯤꯁꯦ ꯍꯣꯔꯦꯟ ꯅꯨꯡꯊꯤꯟꯗ ꯅꯥꯄꯤꯗꯥꯛ ꯑꯃ ꯀꯥꯞꯁꯤꯟꯅꯤꯅ ꯇꯍꯔꯦ ꯅꯨꯄꯤꯗꯥꯛꯇꯣ ꯀꯥꯞꯁꯤꯜꯂꯒ ꯍꯌꯦꯡ ꯎꯟꯒꯅꯤ ꯅꯥꯄꯤꯗꯥꯛꯇꯨꯅ ꯍꯌꯦꯡ ꯐꯧꯗꯨ ꯍꯧꯒꯠꯂꯑ ꯃꯇꯨꯡꯗ ꯅꯥꯄꯤ ꯃꯔꯨꯗꯨ ꯄꯣꯛꯈꯥꯏꯔꯒ ꯄꯤ ꯍꯧꯔꯛꯇꯅꯕ ꯑꯁꯤꯅꯄꯤ ꯍꯤꯗꯥꯛ ꯀꯥꯞꯁꯤꯜꯂꯅꯤ ꯍꯧꯖꯤꯛ ꯀꯥꯞꯄ ꯍꯧꯔꯝꯃꯅꯤ ꯇꯥꯟꯖꯥꯗꯗꯤ
ꯀꯟꯇꯣ ꯐꯧ ꯁꯤꯗꯕꯤꯗ ꯅꯥꯄꯤ ꯈꯛꯇ ꯄꯤꯕ ꯇꯣꯉꯥꯟꯕ ꯍꯤꯗꯥꯛ ꯂꯩꯈ꯭ꯔꯣ
ꯅꯥꯄꯤ ꯀꯩꯅꯣ ꯇꯧꯋꯦ ꯍꯥꯏꯌꯦ ꯍꯧꯖꯤꯛꯀꯤ ꯀꯩꯅꯣꯗ ꯑꯣꯏꯅ ꯀꯥꯞꯄꯛꯦ ꯀꯔꯤ ꯀꯩꯅꯣ ꯍꯥꯏꯅꯤ ꯁꯥꯊꯤ ꯍꯥꯏꯕ꯭ꯔꯥ ꯀꯩꯅꯣ
ꯑꯥ
ꯁꯥꯊꯤꯁꯦ ꯐꯧ ꯁꯤꯗ ꯃꯥꯜꯂꯦꯕ ꯑꯗꯣ ꯌꯥꯝ ꯀꯥ ꯍꯦꯟꯅ ꯀꯥꯞꯁꯤꯜꯂꯀꯥꯟꯗꯕꯨꯗꯤ ꯁꯤꯕ ꯃꯥꯜꯂꯦꯕꯀꯣ ꯑꯗꯨꯒ ꯃꯥꯏ ꯅ ꯋꯥꯠꯂꯤꯉꯩ ꯅꯤꯅꯤ ꯋꯥꯠꯂꯤꯉꯩꯗ ꯀꯥꯞꯇꯥꯥꯔꯒꯗꯤ ꯐꯧꯗ ꯑꯀꯥꯏꯕ ꯂꯩꯇꯦ ꯍꯥꯏꯌꯦꯕ
ꯑꯗ ꯑꯩꯅ ꯑꯃꯨꯛ ꯈꯜꯂꯤꯜꯂꯤꯁꯤꯅ ꯑꯩꯈꯣꯏꯒꯤ ꯐꯧ ꯃꯔꯛꯁꯤꯗ ꯑꯩꯈꯣꯏꯒꯤ ꯅꯥꯄꯤ ꯍꯧꯒꯠꯂꯛꯄ ꯂꯩꯗꯥꯏꯅꯦ
ꯂꯩꯑ ꯅꯥꯄꯤ ꯈꯛꯇ ꯁꯤꯕ ꯐꯧ ꯁꯤꯗꯕ ꯂꯩꯌꯦ
ꯑꯥ ꯑꯗꯨꯒꯨꯝꯕ ꯂꯩꯇꯕꯖꯥꯠꯂꯥ
ꯂꯩꯗ ꯃꯥꯒꯤ ꯂꯩꯕꯅꯦ ꯁꯥꯊꯤꯗꯨꯁꯨ ꯀꯩꯅꯣ ꯇꯧꯕꯅꯦ ꯐꯧꯗꯤ ꯁꯤꯗꯕꯅꯦ ꯅꯥꯄꯤ ꯈꯛꯇꯅꯦ ꯁꯤꯗꯣꯏꯁꯦ ꯑꯣ ꯃꯥꯒꯤ ꯌꯥꯝ ꯀꯥ ꯍꯦꯟꯅ ꯑꯩꯈꯣꯏꯒꯤ ꯀꯥꯞꯁꯤꯜꯂꯀꯥꯟꯗ ꯀꯩꯅꯣ ꯇꯧꯋꯦꯅ ꯍꯥꯏꯕꯅꯦ ꯇꯣꯉꯥꯟꯕ ꯁꯥꯊꯤ ꯅꯠꯇꯕꯁꯨ ꯂꯩꯕꯅꯦ ꯑꯩꯈꯣꯏꯒꯤ ꯐꯧ ꯍꯌꯦꯡ ꯐꯧꯗꯣ ꯍꯧꯔꯛꯑꯀꯥꯟꯗ
ꯎꯝ
ꯅꯥꯄꯤꯗꯥꯛ ꯅꯥꯄꯤꯗꯣ ꯃꯌꯥꯝ ꯍꯧꯔꯛꯑꯒꯗꯤ ꯅꯥꯄꯤꯗꯥꯛ ꯀꯥꯞꯇꯣꯏꯅꯦꯕ ꯑꯗꯨ ꯅꯥꯄꯤꯗꯥꯛ ꯀꯥꯞꯄꯗꯨ ꯁꯨꯞꯅꯗꯒꯤ ꯅꯥꯄꯤ ꯈꯛꯇꯅꯦꯕ ꯁꯤꯗꯣꯏꯁꯦ ꯐꯧ ꯁꯤꯔꯣꯏꯑꯕ ꯀꯥꯞꯁꯤꯜꯂꯒ ꯃꯤ ꯎꯀꯥꯏ ꯎꯀꯥꯏ ꯆꯤꯡꯕ ꯀꯥꯏꯅ ꯎꯀꯥꯏ ꯆꯤꯡꯗꯣꯏꯅꯦꯕ ꯑꯗꯨ ꯐꯧꯗꯨꯒꯩ ꯂꯩꯍꯧꯔꯒꯅ ꯐꯨꯍꯜꯂꯛꯑꯗꯅꯦꯕ ꯑꯣ ꯅꯥꯄꯤꯗꯥꯛꯇꯣ ꯀꯥꯞꯁꯤꯜꯂ ꯃꯇꯨꯡꯗ ꯎꯀꯥꯏ ꯆꯤꯡꯗꯣꯏꯅꯦꯕ
ꯑꯣ
ꯊꯥꯏꯅꯗꯤ ꯁꯟꯅ ꯇꯧꯔ ꯆꯤꯡꯅꯔꯝꯃꯤꯅ ꯑꯗꯨꯗꯤ ꯁꯟꯗꯣ ꯂꯩꯇ꯭ꯔꯃꯤꯅ ꯃꯤꯅ ꯑꯣꯏꯅ ꯁꯤꯅꯦꯔꯦ ꯎꯝ ꯍꯥꯏꯕꯅꯤ ꯍꯧꯖꯤꯛ ꯁꯟꯖꯨꯔꯥ ꯔꯕ ꯁꯟ ꯖꯨꯔꯥ ꯊꯝꯃꯒ ꯁꯝꯕꯨꯨꯛ ꯈꯣꯏꯕ ꯑꯗꯨꯃꯥꯏꯅ ꯑꯃ ꯑꯃ ꯎꯀꯥꯏ ꯆꯤꯡꯕ ꯈꯣꯠꯄ ꯑꯁ ꯄꯩꯁꯥ ꯄꯥ ꯐꯪꯉꯦ ꯍꯥꯏꯔꯤꯕ‌ꯣ ꯉꯝꯅꯗꯕꯩꯅ‌ꯦ ꯃꯤꯅ ꯁꯟꯗꯣ ꯍꯣꯠꯅꯕ ꯉꯝꯅꯗꯕꯩꯅꯤ ꯈꯔ ꯑꯃꯗꯤ ꯑꯗꯨꯝ ꯍꯣꯠꯅꯕ ꯑꯗꯨꯝ ꯑꯗꯨ ꯐꯣꯔꯁꯟ ꯑꯃ ꯇꯥꯜꯂꯤꯗꯨꯒ ꯑꯗꯨꯝ ꯆꯞ ꯃꯥꯟꯅꯅ ꯑꯗꯨꯝ ꯇꯥꯜꯂꯦꯍꯥꯏꯕ ꯁꯟꯒꯤꯅ ꯑꯃꯨꯛ ꯃꯆꯤꯟꯖꯥꯛꯇꯣ ꯊꯥꯂꯛꯄ ꯋꯥꯅꯤ ꯐꯣꯔ ꯁꯟꯒꯤꯅ ꯑꯃꯨꯛ ꯁꯦꯝꯕ ꯍꯥꯏꯕ ꯑꯃ ꯊꯥꯎ ꯍꯥꯏꯕ ꯑꯃ ꯆꯪꯗ꯭ꯔꯣ ꯁꯟꯒꯤꯗꯤ ꯊꯥꯛꯈ꯭ꯔ ꯂꯣꯏꯔꯦ
ꯎꯝ ꯎꯀꯥꯏ ꯇꯛꯄꯗꯨꯗꯤ ꯍꯥꯏꯗꯤ ꯁꯟꯗ ꯅꯦꯠꯄꯅꯤꯅ ꯀꯩꯁꯨ ꯐꯧꯗ ꯌꯥꯝ ꯅꯦꯠꯇꯦꯗꯅ
ꯍꯦꯇꯦ
ꯐꯣꯔꯁꯦꯟ ꯊꯥꯗꯕꯗꯤ ꯌꯥꯔꯔꯣꯏ
ꯑꯗꯨꯅꯦ ꯆꯠꯂꯒ ꯑꯗꯨꯅ ꯍꯧꯖꯤꯛꯇꯤ ꯑꯗꯨꯅꯦ ꯑꯗꯒꯤ ꯁꯝꯕꯨꯛ ꯀꯣꯏꯕꯁꯨ ꯀꯩꯅꯣꯅ ꯈꯣꯏꯕ ꯌꯥꯏꯗꯅ ꯁꯟꯅ ꯈꯣꯏꯕ ꯌꯥꯏꯗꯅ ꯃꯥꯒꯤ ꯂ ꯍꯣꯟꯅ ꯇꯩꯔꯒ ꯑꯗꯨꯝꯕ ꯈꯣꯠꯄ ꯈꯣꯠꯄ ꯎꯀꯥꯏ ꯆꯤꯡꯕ ꯈꯣꯠꯄꯗ ꯍꯧꯖꯤꯛ ꯁꯟꯅ ꯑꯗꯨꯝ ꯁꯤꯖꯤꯟꯅꯝꯗ ꯂꯨꯄꯥꯁꯤꯡ ꯑꯗꯨꯝ ꯍꯨꯝꯐꯨꯍꯨꯝꯗ꯭ꯔꯥꯃꯨꯛꯀ ꯇꯥꯟꯕ ꯌꯥꯎꯋꯦ ꯍꯥꯏꯕꯣ
ꯎꯣꯏ ꯑꯩꯈꯣꯏꯗꯣ ꯐꯩ ꯈꯨꯅꯥꯎꯕꯤꯃꯨꯛ ꯁꯥꯡꯉꯝꯃꯅꯤ ꯑꯩꯅ ꯈꯟꯕꯗ
ꯅꯣꯏꯗ꯭ꯔꯥ
ꯎꯝ
ꯎꯝ ꯑꯗꯣ ꯀꯌꯥꯝ ꯐꯖꯅ ꯐꯖꯅꯕꯨ ꯍꯧꯕ꯭ꯔꯣ ꯀꯃꯥꯏꯅ ꯇꯧꯒꯦ
ꯎ ꯂ‌ꯣꯏ ꯍꯧꯋꯦ
ꯑꯣ ꯑꯗꯨꯗꯤ ꯏꯁꯤꯡꯗꯣ ꯊꯨꯝꯖꯤꯟꯈ꯭ꯔꯗꯤ ꯀꯩꯅꯣ ꯇꯧꯅꯤ ꯑꯗꯨꯣ ꯏꯁꯤꯡ ꯊꯨꯝꯖꯤꯟꯗ꯭ꯔꯗꯤ ꯐꯖꯅ ꯍꯧꯔꯛꯀꯅꯤꯗ ꯑꯗꯨꯗꯤ
ꯏꯁꯤꯡ ꯏꯁꯤꯡ ꯑꯊꯨꯝꯕ ꯖꯒꯥꯗ ꯑꯗꯨꯝ ꯍꯧꯖꯤꯜꯂꯛꯑꯦ
ꯑꯣ
ꯍꯥꯏꯗꯤ ꯃꯥꯅ ꯍꯧꯕ ꯉꯝꯕꯩ ꯆꯥꯡꯗ ꯊꯨꯝꯕ ꯖꯥꯠꯅꯦꯕ
ꯑꯣ
ꯀꯥꯞ ꯑꯅꯤꯃꯨꯛ ꯁꯥꯡꯉꯗꯤ
ꯊꯥ ꯌꯥꯔꯦ ꯑꯩꯈꯣꯏꯁꯤꯗ ꯑꯃꯨꯛ ꯀꯩꯅꯣ ꯑꯣꯏꯔꯛꯑꯅꯤꯕ ꯐꯧꯁꯨ ꯂꯣꯡꯅꯤ ꯉꯥꯁꯨ ꯊꯥꯗꯅꯤ ꯑꯗꯨꯒ ꯋꯥꯍꯩ ꯀꯩꯀꯩ ꯇꯥꯕꯗꯨꯗꯤ ꯑꯝꯠꯇ ꯇꯥꯔꯔꯣꯏꯕ ꯃꯥꯗꯤ ꯇꯥꯔꯣꯏꯗꯣꯏ ꯃꯔꯝꯁꯦ ꯉꯥꯅ ꯂꯣꯏ ꯆꯥꯔꯅꯤꯕ ꯇꯤꯟ ꯍꯤꯗꯥꯛ ꯑꯝꯇ ꯀꯥꯞꯄꯔꯣꯏꯕ ꯑꯩꯈꯣꯏ ꯑꯗꯨꯅ ꯐꯧ ꯈꯔ ꯆꯥꯎꯍꯟꯗꯣꯏꯁꯤꯅ ꯃꯥꯒꯤ ꯍꯥꯔ ꯄꯤꯕ ꯃꯇꯝꯗꯨꯐꯥꯎꯀꯤ ꯍꯥꯔꯗꯣ ꯆꯥꯏꯔ ꯃꯇꯨꯡ ꯉꯥ ꯊꯥꯗꯗꯣꯏꯅꯦꯕ
ꯎꯝ
ꯅꯠꯇ꯭ꯔꯒꯗꯤ ꯑꯃꯨꯛ ꯉꯥ ꯊꯥꯗꯔ ꯍꯥꯔ ꯆꯥꯏꯕꯁ‌ꯦ ꯉꯥ ꯑꯃꯨꯛ ꯁꯤꯗꯣꯏꯅꯦꯕ ꯍꯥꯏꯗꯤ ꯃꯣꯏ ꯃꯥꯗꯤ ꯃꯇꯤꯕ‌ꯣꯡ ꯂꯥꯎꯅ ꯑꯗꯨꯝ ꯆꯥꯁꯤꯟꯈꯤꯗꯣꯏꯅꯦꯕ ꯑꯗꯨꯗꯨꯅ ꯈꯤꯇꯪ ꯍꯧꯖꯤꯛ ꯈꯨꯅꯥꯎꯕꯤ ꯃꯨꯛ ꯁꯥꯡꯉꯤꯁ‌ꯦ ꯀꯥꯃꯨꯛ ꯁꯥꯡꯕꯗ ꯃꯇꯝꯁꯦ ꯑꯩꯅ ꯈꯪꯕꯗ ꯊꯥꯨꯛ ꯆꯪꯈꯤꯗ꯭ꯔꯥ ꯍꯪꯗꯦ
ꯆꯪꯅꯤ ꯑꯗꯨꯝ ꯑꯗꯨꯃꯥꯏꯅ ꯊꯥ ꯃꯨꯛꯀꯤ ꯆꯥꯡ ꯍꯥꯏꯗꯤ ꯊꯥ ꯌꯧꯗ꯭ꯔꯒꯁꯨ ꯑꯗꯨꯋꯥꯏꯃꯨꯛꯀꯤ ꯆꯥꯡꯗꯤ ꯑꯗꯨꯝ ꯆꯪꯉꯛꯑꯅꯤꯕ
ꯍꯥꯔ ꯆꯥꯏ ꯔꯤꯉꯩꯒꯤ ꯑꯗꯨ ꯃꯇꯝꯝꯗ‌ꯣ ꯑꯣꯏꯔꯝꯅꯤ
ꯎꯝ ꯍꯥꯔꯁꯨ ꯆꯥꯏꯔꯛꯏꯁꯦ ꯑꯗ ꯑꯗꯨꯝ ꯀꯩꯅꯣꯃꯨꯛ ꯆ ꯆꯥꯡꯗ ꯆꯥꯏꯔꯤꯁ ꯆꯥꯏꯕ ꯑꯗꯨꯝ ꯍꯣꯏ ꯑꯗꯨꯃꯥꯏꯅ ꯀꯥꯞ ꯃꯨꯛ ꯋꯥꯡꯈꯠꯂꯛꯄꯗꯣ ꯑꯗꯨꯃꯥꯏꯅ ꯃꯥꯒꯤ ꯐꯧꯁꯨ ꯐꯧꯁꯦ ꯁꯨꯃꯥꯏꯅ ꯑꯩꯈꯣꯏꯒꯤ ꯑꯩꯈꯣꯏꯒꯤ ꯃꯤꯗꯁꯨ ꯍꯥꯏꯔꯒ ꯆ ꯀꯩꯅꯣ ꯇꯧ ꯍꯤꯗꯥꯛ ꯀꯩꯅꯣ ꯀꯥꯞꯄꯒꯤ ꯃꯇꯝ ꯂꯩꯗꯅ ꯑꯗꯨꯃꯥꯏꯅ ꯃꯥꯒꯤ ꯐꯧꯒꯤꯁꯨ ꯑꯗꯨꯃꯥꯏꯅ ꯍꯥꯔꯗꯣ ꯆꯥꯏꯈꯠꯂ ꯆꯥꯏꯁꯤꯜꯂꯀꯥꯟꯗ ꯕꯛ ꯑꯃ ꯀꯥꯞꯈꯤꯕꯒꯤ ꯇꯥꯏꯃꯤꯡ ꯑꯃ ꯂꯩꯕꯅꯦꯕ ꯑꯗꯨ ꯑꯗꯨꯝꯕ ꯇꯥꯏꯃꯤꯡꯗ ꯍꯥꯔꯗꯣ ꯄꯠꯂꯥꯎ ꯆꯥꯏꯁꯜꯍꯛꯒꯗꯕꯅꯦꯕ
ꯀꯔꯝ ꯀꯥꯟꯗꯅꯣ ꯍꯥꯔ ꯆꯥꯅꯩꯁꯦ ꯑꯩꯅ ꯑꯃꯨꯛꯇꯪ ꯈꯪꯅꯤꯡꯕ ꯍꯥꯏꯇꯥꯔꯦ ꯍꯥꯏꯗꯤ ꯃꯥꯏ ꯏꯁꯇꯦꯖꯁꯦ ꯀꯥꯞꯃꯨꯛ ꯁꯥꯡꯉꯛꯄꯗ ꯆꯥꯏꯅꯕ꯭ꯔꯥ
ꯑꯗꯨꯃꯥꯏꯅ ꯑꯣꯏꯗꯣꯏꯅꯦ ꯑꯗꯨꯃꯥꯏꯅ ꯀꯥ ꯃꯨꯛ ꯁꯥꯡꯉꯛꯄ ꯑꯏ ꯑꯗꯥꯏ ꯇꯥꯏꯃꯤꯡꯗ ꯑꯣꯏꯗꯣꯏꯅꯤ ꯍꯥꯔꯁꯦ ꯍꯥꯏꯅꯗꯣꯏꯁꯦ ꯍꯥꯏꯗꯤ ꯑ ꯑꯗꯨꯗꯒꯤ ꯑꯗꯨꯝ ꯀꯥꯞꯃꯣ ꯍꯥꯏꯁꯦ ꯑꯗꯨꯝ ꯀꯩꯅꯣꯃꯨꯛ ꯁꯥꯟꯅꯗ ꯌꯥꯔꯦꯗ ꯑꯩꯈꯣꯏꯒꯤ ꯃꯥꯒꯤ ꯂꯩꯕꯥꯛꯇꯨꯗꯒꯤꯅꯦ ꯑꯗꯨꯝ ꯈꯨꯁꯥ ꯈꯔ ꯑꯩꯈꯣꯏꯒꯤ ꯈꯨꯌꯥꯏꯃꯨꯛꯀꯤ ꯆꯥꯡꯁꯤꯗꯒꯤ ꯈꯤꯇꯪ ꯇꯥꯡ ꯑꯃꯃꯨꯛ ꯍꯦꯟꯒꯠꯂꯗꯥꯏ ꯑꯃꯨꯛ ꯄ ꯑꯣꯏꯔꯗꯤ ꯑꯗꯨꯝ ꯆꯥꯏꯕ ꯌꯥꯔꯦ ꯑ
ꯍꯥꯥꯖꯦ ꯃꯌꯦ